ꯍꯂꯣ
ꯇꯥꯕ꯭ꯔꯣ
ꯑꯕꯨꯣ
ꯑ ꯇꯥꯏꯌꯦ
ꯀꯩꯗ ꯏꯅꯣ
ꯍꯧꯖꯤꯛ ꯀ ꯇꯥꯒ ꯇꯉꯥꯏꯔꯤꯦ
ꯍꯧꯒꯠꯄꯇ ꯉꯥꯏꯔꯦꯕ
ꯑꯣ
ꯆꯔꯤ ꯊꯣꯡꯉꯕꯣ ꯍꯧꯒꯠꯄꯗ ꯉꯥꯏꯕ ꯑꯣꯏꯔꯗꯤ ꯆꯥꯛꯁꯨ ꯊꯣꯡꯉꯝꯈꯤꯔꯣꯏ ꯍꯧꯖꯤꯛꯐꯥꯎ
ꯆꯥꯛ ꯑꯥꯏ ꯇ ꯋꯥꯗꯦ
ꯆꯥ ꯃꯤ ꯃꯤꯅ ꯃꯤꯅ ꯊꯣꯝꯕꯔꯣ
ꯎꯝ
ꯍꯅꯦ ꯉꯁꯟꯗꯦꯅꯤꯅ ꯀꯩꯗꯧꯔ ꯂꯩꯅꯣ ꯍꯧꯖꯤꯛꯇꯤ
ꯀꯩꯝ ꯇꯧꯔꯣꯏꯗ ꯅꯪꯦ ꯀꯗꯧꯔꯗꯦ
ꯑꯩꯁꯨ ꯍꯧꯖꯤꯛꯇ ꯆꯥꯛ ꯆꯥꯕ ꯂꯣꯏꯔꯒ ꯁꯤ ꯀꯩꯅꯣ ꯁꯨꯝ ꯂꯩꯔꯤ ꯍꯤꯞꯄꯒ ꯂꯩꯔꯤ ꯍꯥꯏꯇꯥꯔꯦ ꯎꯝ
ꯁꯤꯗꯤ ꯀꯩꯝ ꯆꯠꯂꯣꯏ
ꯑꯁꯤꯗꯤ ꯁꯟꯗꯦꯅꯤꯅ ꯍꯣꯏ ꯑꯥ ꯑꯩ ꯑꯌꯤꯡ ꯍꯥꯏꯗꯤ ꯑꯍꯤꯡꯗꯗꯤ ꯊꯕ ꯆꯥꯒꯅꯤꯗ
ꯎꯝ
ꯍꯧꯖꯤꯛꯄꯨꯗꯤ ꯑꯗꯨꯝ ꯀꯩꯁꯨ ꯇꯧꯒꯦꯔ
ꯎꯝ ꯅꯨꯡꯉꯥꯏꯔꯤꯕ꯭ꯔꯣ
ꯑꯥ ꯈꯪꯗꯦꯗ ꯄꯨꯟꯁꯤꯅꯤꯅ ꯀꯝꯄ꯭ꯂꯦꯟ ꯇꯧꯕꯁꯨ ꯌꯥꯗ꯭ꯔꯦ ꯑꯗꯨꯝ ꯍꯤꯡꯕꯅꯤ ꯅꯣꯏꯗꯦ ꯀꯃꯥꯏ ꯀꯃꯥꯏ ꯇꯧꯔꯒ ꯂꯩꯕꯅꯣ
ꯑꯗꯨꯝ ꯆꯥꯗꯅ ꯊꯛꯇꯅ ꯇꯨꯝꯗꯅ ꯑ ꯁꯨꯅꯕ ꯂꯩꯅꯗꯤ ꯁꯨꯔꯦ
ꯄꯨꯟꯁꯤꯒꯤꯗꯤꯗꯤꯁꯦ ꯑꯗꯨꯝ ꯐꯖꯅꯗꯤ ꯆꯠꯂꯒ ꯂꯩꯥꯛꯌꯦꯀꯣ
ꯆꯂꯦ ꯆꯂꯦ ꯍ ꯁꯤꯗꯤ ꯐꯞ ꯆꯠꯂꯅꯤ
ꯑ ꯑꯅꯄꯥ ꯂꯩꯥꯏꯇ ꯊꯕꯛ ꯊꯕꯛ ꯊꯕꯛ ꯀꯩꯀꯩꯅꯣꯗꯤ ꯀꯩꯅꯣ ꯇꯧꯔꯒ ꯂꯩꯕ꯭ꯔꯣ
ꯊꯕꯛꯄꯨꯗꯤ ꯑꯗꯨꯝ ꯂꯧ ꯆꯠꯄ ꯈꯣꯠꯄ ꯇꯧꯅꯕ ꯂꯩꯔꯗꯤ ꯃꯔꯛ ꯃꯔꯛꯇ ꯆꯠꯂꯦ
ꯑ ꯑ ꯈꯟꯗ ꯂꯥꯏꯕꯅꯤꯅ
ꯎꯝ
ꯎꯝ ꯂꯩꯗ ꯔꯥꯡꯗꯦ
ꯌꯦꯟꯖꯥꯡꯗꯤ ꯀꯩ ꯆꯥꯔꯒꯦ ꯅꯪꯪꯒꯣ ꯀꯩ
ꯍꯥ
ꯏꯟꯖꯥꯡꯗꯤ ꯀꯩ ꯌꯦꯟꯖꯥꯡ ꯆꯥꯔꯒꯦ
ꯑ ꯍꯟꯖꯥꯡꯗꯣ ꯀꯥꯡꯁꯣꯏ ꯍꯥꯏꯇꯥꯔꯦꯗ ꯀꯥꯡꯁꯣꯏꯅꯤ ꯑꯗꯨ ꯌꯦꯔꯨꯝ ꯀꯩꯅꯣ ꯀꯥꯡꯉꯧ ꯈꯔꯒ ꯇꯧꯔꯒ ꯑꯗꯨꯝ ꯆꯥꯔꯤꯗ
ꯑꯣ ꯀꯥꯡꯁꯣꯏꯗꯣ ꯍꯥꯎꯕꯅꯦ
ꯍꯣꯏ ꯀꯥꯡꯁꯣꯏꯁꯨ ꯍꯥꯎꯕꯅꯦ ꯑꯁ ꯉꯁꯤ ꯈꯛꯇ ꯑꯃ ꯆꯥꯕ ꯐꯪꯉꯦ
ꯎꯝ ꯀꯝ ꯁꯣꯏꯅꯍꯦ ꯂꯩꯕꯅꯦ ꯍꯕ
ꯑ ꯑ ꯆꯣꯗ ꯑꯣꯀ꯭ꯔ ꯎꯝ ꯈꯔ ꯀꯩꯅꯣ ꯇꯧꯍꯜꯂꯒ ꯆꯥꯔꯗꯤꯀꯣ ꯑ ꯈꯪ ꯈꯔꯁꯨ ꯌꯥꯝ ꯍꯥꯎꯕꯅꯦ ꯄꯥꯝꯕꯅꯦ
ꯎꯝ
ꯍꯌꯦꯡꯗꯒꯤ ꯀꯥꯏ ꯆꯠꯇꯣꯏꯕ
ꯈꯣꯡꯂꯗ ꯊꯣꯛꯂꯛꯄ ꯇꯥꯏꯃꯤꯡꯗ ꯈꯪꯒꯅꯤ
ꯃꯁꯤꯗꯤ ꯁꯟꯗꯦꯅꯤꯅ ꯀ ꯇꯧꯒꯂ ꯏꯗꯅꯣ
ꯐꯣꯟ ꯌꯦꯡꯗꯨꯅ ꯍꯤꯞꯇꯨꯅ ꯂꯩꯔꯅꯤꯅꯦ
ꯍꯥ ꯑꯗꯅ ꯀꯣꯏ ꯆꯣꯄ ꯀꯥꯏꯅꯗ ꯆꯧꯎꯅꯥ
ꯑꯁ ꯍꯣꯏꯕꯗ ꯄꯩꯁꯥ ꯊꯦꯡꯉꯦꯅꯦ
ꯑꯦꯁ ꯄꯩꯁꯥꯗꯤ ꯑꯗꯨꯝ ꯇꯤꯡꯒꯗꯕꯅꯤꯅꯦ ꯀꯩꯅꯣ ꯀꯩ ꯋꯥꯅꯣꯅꯦ ꯄꯨꯁꯤ ꯄꯩꯁꯥꯁꯨ ꯁꯄꯦꯟ ꯊꯒꯅꯦ
ꯍꯟꯗꯛ ꯂꯩꯗꯕ ꯑꯗꯨꯒꯤ
ꯎꯝ ꯂꯩꯕ ꯃꯇꯝꯁꯨ ꯂꯩꯇꯕ ꯃꯇꯝꯁꯨ ꯌꯥꯎꯒꯅꯤ
ꯎꯝ
ꯅꯤ ꯀꯣꯏꯁꯨꯅꯤ ꯁꯤꯗ ꯑꯩꯁ ꯍꯥ
ꯆꯞꯄ ꯆꯥꯅꯤꯡꯕ꯭ꯔꯣ
ꯆꯞꯄꯜ ꯍꯥꯏꯔꯣ
ꯑꯥꯎ
ꯄꯤꯒꯦ ꯍꯥꯏꯔꯣ
ꯍ
ꯌꯥꯝ ꯂꯩꯕ꯭ꯔꯣ ꯄꯤꯔꯗꯤ ꯀꯩꯅꯣꯗ ꯈꯔ ꯈꯔ ꯈꯔ ꯌꯥꯝꯃꯒ ꯄꯤꯒꯗꯕꯅꯦ ꯈꯤꯇꯪꯗꯤ ꯌꯥꯗꯦ ꯆꯥꯗꯤ ꯌꯥꯝ ꯆꯥꯕꯅꯦ ꯑꯩꯗꯤ
ꯄꯤꯔꯛꯀꯦ
ꯄꯤꯔꯅ ꯊꯔꯛ ꯑꯣꯅ
ꯄꯥꯏꯔꯒ ꯄꯨꯔꯛ ꯀꯦꯈꯣ
ꯁꯅ ꯁꯨꯅ ꯄꯤꯔꯑꯣ ꯀꯣ ꯍꯔꯥꯎꯀꯣ ꯂꯣꯏꯅꯃꯛ ꯆꯠꯅꯤꯡꯉꯦ ꯑꯃꯈꯛꯇ ꯅꯠꯇ꯭ꯔꯦ
ꯆꯥꯕ ꯌꯥꯕ
ꯆꯥꯄꯣꯆꯦ ꯁ ꯑꯁ ꯍꯪꯗꯦꯅꯦ ꯄꯥꯔꯇꯤ ꯇꯧꯔꯒ
ꯎꯝ
ꯄꯥꯔꯇꯤ ꯇꯧꯔꯒ ꯆꯥꯔꯗꯤ ꯑꯩꯁ ꯑꯩꯈꯣꯏꯁꯨ ꯎ ꯆꯥꯕꯗꯗꯤ ꯇꯧꯕꯅꯤ ꯍꯦ
ꯎꯝ
ꯍꯟꯕ ꯅꯠꯇꯦ ꯏꯁꯥꯕꯨꯗꯤ ꯁꯨ ꯅꯣꯏ ꯅꯣꯏ ꯊꯣꯛꯇꯕ ꯄꯦꯒ ꯂꯩ ꯂꯩꯕ ꯆꯥꯕ ꯍꯥꯏꯗꯤ ꯏꯁ ꯍ
ꯌꯥꯝ ꯐꯩꯅꯦ
ꯆꯥꯔꯒ ꯑꯗꯨꯝ ꯌꯥꯝ ꯌꯥꯝꯅ ꯑꯗꯨꯝ ꯆꯥꯔꯒ ꯀꯩ ꯀꯩꯅꯣ ꯇꯧꯔꯒ ꯆꯥꯎ ꯐꯄ꯭ꯔꯗꯤ ꯀꯩꯗꯧꯗꯣꯏꯅ
ꯍꯣꯏꯗꯤ ꯅꯣꯡ ꯈꯠꯇ꯭ꯔꯗꯤ ꯌꯥꯔꯦꯗꯅ ꯐꯔꯦꯗꯅ
ꯍ ꯆꯃꯦ ꯋꯥꯁ ꯂꯥꯜꯂꯦ ꯍꯥꯏꯔꯗꯤ ꯌꯥꯗꯧ ꯃꯥꯟꯗ꯭ꯔꯦ
ꯂꯣꯏꯔꯗꯤ ꯋꯥꯔꯦ
ꯑꯁ ꯀꯣꯏꯗꯤ ꯂꯣꯏ ꯅꯥꯏꯗꯧꯔꯤꯅꯤꯅ ꯄꯨꯟꯁꯤꯗ ꯋꯥꯟ ꯇꯥꯏꯝ ꯈꯛꯇꯁꯨ ꯅꯣꯏꯕꯨꯗ ꯄꯥꯝꯃꯤꯅꯦ
ꯚꯤꯇꯥꯃꯤꯟ ꯆꯥꯎꯕ ꯅꯣꯏꯅꯤꯡꯉꯗꯤ ꯑꯦ ꯂꯣꯏꯔꯨ ꯂꯣꯏꯅꯤꯡꯉꯨꯅꯨꯀꯣ ꯂꯣꯏꯕꯁꯦ ꯌꯥꯝ ꯋꯥꯕꯅꯦ
ꯅꯪ ꯅꯨꯡꯉꯥꯏꯕ꯭ꯔꯣ ꯅꯪ ꯅꯪꯒꯤ ꯋꯥꯁꯦ ꯅꯪ ꯅꯣꯏꯕ ꯃꯥꯜꯜꯂꯤꯗ
ꯍꯥꯏꯕꯗꯤ ꯑꯩꯗꯣ ꯃꯇꯝ ꯑꯃ ꯅꯣꯏꯔꯝꯃꯦꯕ ꯍꯧꯖꯤꯛꯄꯨꯗꯤ ꯅꯣꯏꯗ꯭ꯔꯤꯅꯦ ꯍꯧꯖꯤꯛꯁꯨ ꯎꯝ ꯇꯔꯦꯂꯦ ꯅꯍꯥꯟꯗꯤ ꯂꯣꯏꯔꯝꯃꯦ ꯍꯥꯏꯁꯨ ꯀꯦꯖꯤꯗꯣ ꯐꯤꯞꯇꯤ ꯐꯣꯔ ꯌꯧꯔꯝꯃꯦ ꯑꯁ ꯈꯨꯅꯨ ꯑꯃꯅꯤꯅꯦ ꯑꯗꯨꯗꯨꯀꯥꯟꯗ
ꯑꯅ ꯐꯤ ꯆꯨꯞꯄ ꯑꯣꯏ ꯁꯇꯥ ꯔꯒ ꯐꯤꯇꯤ ꯐꯣꯔ ꯀꯥꯔꯝꯃꯦ ꯀꯥꯏꯅ ꯐꯤꯇꯤ ꯐꯣꯔ ꯀꯦꯖꯤ ꯅꯠꯇꯦ ꯀꯩꯅꯣ
ꯇꯁꯀꯤꯖꯤꯅꯦ ꯑꯗꯨ ꯑꯗꯤ ꯀꯩꯔ
ꯃꯤ ꯐꯁ ꯅꯣꯏꯕ ꯍꯥꯏꯔꯗꯤ ꯁꯤꯛꯁꯇꯤ ꯌꯧꯔꯗꯤ ꯍꯣꯏ ꯅꯣꯏ ꯍꯥꯏꯕ ꯌꯥꯏ ꯐꯤꯐꯇꯤ ꯐꯣꯔꯗꯤ ꯑꯁ ꯅꯎꯃꯦꯌꯥꯝꯅ ꯀꯩꯅꯣ ꯂꯩꯕꯅꯤ ꯇ ꯅꯠꯇꯦ ꯍꯥꯏꯗꯤ ꯅꯠꯇꯦ ꯍꯥꯏꯗꯤ ꯎꯗꯅ ꯍꯥꯏ ꯀꯩꯅꯣ ꯍꯥꯏꯕꯗꯤ ꯅꯠꯇꯦꯕ ꯀꯦꯖꯤꯗ ꯑꯗꯨꯒꯨꯝꯕ ꯀꯦꯖꯤꯗꯣ ꯐꯣꯔꯇꯤ ꯐꯤꯐꯇꯤ ꯐꯤꯐꯇꯤ ꯄ꯭ꯂꯥꯁ ꯀꯨꯝꯕꯁꯦ ꯅꯣꯏꯁꯨ ꯌꯥꯝ ꯅꯨꯡꯉꯥꯏꯕ ꯅꯠꯇꯦꯕ ꯈꯪꯉꯦꯕ ꯎꯝ ꯎꯝ
ꯑꯩꯗꯤ ꯁꯥ ꯆꯥꯋꯣꯏꯕ ꯑꯗꯨꯒꯤ ꯈꯤꯇꯪ ꯅꯣꯏꯊꯣꯛꯄꯗꯅꯦ ꯂꯣꯏ ꯄ꯭ꯔꯖꯥꯅꯦ
ꯐꯩꯅꯦ ꯅꯥ ꯑꯅꯥ ꯀꯩ ꯀꯩꯅꯣ ꯌꯥꯎꯗꯅ ꯑꯗꯨꯝ ꯀꯩꯅꯣ ꯂꯩꯗ ꯑꯗꯨꯅ ꯈ꯭ꯋꯥꯏꯗꯒꯤ ꯐꯥꯕ ꯀꯪꯉꯁꯨ ꯅꯣꯏꯔꯁꯨ
ꯑꯗꯨꯅꯦ
ꯅꯪꯗꯤ ꯐꯨꯠꯕꯣꯜꯒꯨꯝꯕ ꯀꯩꯀꯩꯅ ꯍꯧꯖꯤꯛ ꯆꯠꯅꯔꯤꯗꯣ ꯌꯦꯡꯗ꯭ꯔꯣ
ꯑ
ꯉꯔꯥꯡꯁꯨ ꯌꯥꯡꯕ꯭ꯔꯣ ꯉꯔꯥꯡꯒꯤꯁꯨ ꯐꯖꯕ ꯑꯃ ꯂꯩꯕꯅꯦ ꯉꯔꯥꯡꯒꯤ ꯉꯔꯥꯡꯒꯤꯗꯣ ꯌꯦꯡꯒꯗꯕꯅꯤꯅꯦ
ꯐ꯭ꯔꯥꯟꯁꯀꯤ ꯌꯥꯎꯕ꯭ꯔꯥ ꯉꯔꯥꯡ
ꯉꯔꯥꯡꯒꯤꯗꯣ ꯐꯖꯕꯅꯦ ꯐ꯭ꯔꯥꯟꯁꯀ ꯀꯩꯅꯣ ꯐꯔꯒ ꯍꯥꯏꯗꯣ ꯑꯗꯨꯒꯨꯝꯕꯗꯣ ꯌꯦꯡꯒꯗꯕꯅꯦ
ꯐꯖꯗꯧ ꯃꯥꯜꯂꯦ ꯑꯩꯗꯤ ꯌꯦꯡꯗ꯭ꯔꯦ
ꯑꯁ ꯊꯕꯛ ꯊꯕꯛ ꯋꯥꯅ ꯀꯩ ꯀꯩꯅꯣ ꯇꯧꯔꯗꯤ ꯑꯁ ꯌꯦꯡꯕꯁꯨ ꯉꯝꯗꯕꯅꯤ ꯃꯇꯝꯗꯣ ꯑꯩꯈꯣꯏꯒꯤꯗꯤ ꯆꯥꯟꯅꯗꯦꯕ
ꯎꯝ ꯑꯗꯨꯅꯦ ꯄꯥꯏ ꯂꯩ
ꯑꯗꯨꯅ
ꯅꯪꯗꯤ ꯀꯔꯝꯕꯁꯨꯄꯣꯔꯇ ꯇꯧꯔꯤꯅꯣ
ꯑꯁ ꯑꯩꯗꯤ ꯀꯩꯅꯣ ꯑꯩꯈꯣꯏ ꯑꯪꯀꯜ ꯃꯦꯁꯤ ꯂꯩꯗꯅ
ꯃꯦꯁꯤꯌꯦ ꯐꯩ ꯐꯩ ꯃꯥꯅ ꯁꯥꯟꯅꯕ ꯌꯥꯝ ꯍꯩꯕꯅꯤ
ꯅꯪ ꯁꯨ ꯃꯦꯁꯤꯅꯦꯀꯣ
ꯑꯩꯗꯤ ꯂꯣꯏꯅꯅꯦꯗ
ꯏꯁ ꯐꯨꯠꯕꯣꯜ ꯁꯞꯄꯣꯔꯠ ꯇꯧꯔꯒ ꯂꯣꯏꯅꯃꯛꯅꯤ ꯍꯥꯏꯗꯤ ꯑꯟꯏꯟꯇꯦꯜꯂꯤꯖꯦꯕꯜ ꯑꯃꯗꯤ ꯂꯩꯒꯗꯕꯅꯤꯅꯦ ꯑꯩꯈꯣꯏꯗꯤ ꯍꯟꯗꯛꯇꯤ ꯑꯥꯔꯖꯦꯟꯇꯤꯅꯥ ꯁꯤꯒ꯭ꯔꯁꯨ ꯍꯤꯡꯉꯁꯨ ꯑꯔꯖꯦꯟꯇꯤꯅꯥ ꯑꯣꯏꯅ ꯆꯠꯂꯅꯤ ꯉꯝꯃꯗꯤ ꯉꯝꯃꯦ ꯉꯝꯗꯗꯤ ꯇꯣꯛꯑꯦ ꯃꯦꯁꯤꯗ ꯑꯗꯨꯝ ꯂꯩꯔꯅꯤ ꯄꯜꯂꯒ ꯂꯩꯔꯅꯤ
ꯑꯟꯑꯣꯗꯤꯕꯜ
ꯑꯗꯨꯒ ꯀꯩꯅꯩꯗꯨ ꯃꯣꯏ ꯁꯅ ꯍꯥ
ꯃꯦꯁꯤꯁꯦ ꯃꯥꯒꯤ ꯁꯥꯟꯅꯕꯩ ꯇꯥꯏꯞꯁꯦ
ꯎꯝ
ꯐꯗꯤ ꯐꯖꯩꯕ
ꯑꯥ ꯑꯗꯨ ꯀꯩꯗꯧꯕ ꯐꯖꯕꯗꯤ ꯐꯖꯕ
ꯑꯩꯗꯤ ꯐꯖꯩ ꯍꯥꯏꯕ ꯀꯩꯝ ꯍꯥꯏꯅꯤꯡꯉꯥꯏ ꯂꯩꯇꯦ ꯍꯥꯏꯗꯤ ꯃꯤꯅ ꯍ ꯑ ꯍꯥꯏꯗꯤ ꯔꯣꯅꯥꯜꯗꯣ ꯐꯦꯟꯁꯀ ꯃꯦꯁꯤ ꯐꯦꯟꯁꯀꯤ ꯃꯔꯛꯇ ꯈꯟꯅꯕ ꯀꯩ ꯀꯩ ꯑ ꯂꯩꯗꯅ
ꯍꯣꯏ ꯍꯣꯏ ꯐꯦꯟꯁꯅꯤꯅ ꯑꯃꯕꯨ ꯀꯩ ꯀꯩꯅꯣ ꯑꯣꯄꯣꯅꯦꯟ ꯀꯩꯀꯩꯅꯣ ꯃꯣꯏꯒꯤꯗꯣ ꯃꯦꯁꯤ ꯔꯣꯅꯥꯜꯗꯣ ꯃꯣꯏꯒꯤꯁꯦ ꯑꯗꯨꯝ ꯈꯟꯅꯔꯒ ꯂꯩꯒꯅꯤ ꯑꯗꯣ ꯑꯣꯏꯔꯁꯨ ꯃꯤ ꯂꯣꯏꯅꯃꯛꯅ ꯈꯪꯉꯗꯤ ꯈꯪꯕꯗꯤ ꯍꯥꯏꯗꯤ ꯃꯦꯁꯤꯅ ꯑꯗꯨꯝ ꯑꯗꯨꯝ ꯂꯩꯔꯦꯗꯅ
ꯑꯗꯨꯅꯦꯗ ꯑꯩꯅ ꯉꯥꯡꯉꯤꯗꯣ
ꯃꯦꯁꯤ ꯔꯣꯅꯥꯜꯗꯣ ꯃꯥꯒꯤ ꯄ꯭ꯔꯥꯏꯝ ꯇꯥꯏꯝ ꯂꯩꯌꯦ ꯃꯦꯁꯤꯁꯨ ꯃꯥꯒꯤ ꯄ꯭ꯔꯥꯏꯝ ꯇꯥꯏꯝ ꯂꯩꯑ ꯆꯞ ꯃꯥꯟꯅꯕ ꯃꯤ ꯔꯣꯅꯥꯜꯗꯣ ꯐꯦꯟꯁꯤꯡꯅ ꯑꯩꯈꯣꯏꯅ ꯀꯩꯅꯣ ꯃꯣꯏꯒꯤ ꯃꯣꯏꯕꯨ ꯑ ꯃꯣꯏꯒꯤ ꯀꯩꯅꯣ ꯉꯥꯡꯅꯕꯗꯣ ꯑꯩꯈꯣꯏꯅ ꯀꯩꯅꯣ ꯈꯨꯝꯗꯕꯩ ꯋꯥꯅꯤꯕ ꯂꯣꯏꯅ ꯈꯪꯕꯅꯦꯕ ꯔꯣꯅꯥꯜꯗꯣ ꯃꯥꯒꯤ ꯄ꯭ꯔꯥꯏꯝ ꯇꯥꯏꯝꯗ ꯅꯣꯏ ꯈꯪꯗꯦ ꯍꯥꯏꯅ ꯍꯥꯏꯔꯤꯕ ꯃꯦꯁꯤꯁꯨ ꯃꯣ ꯃꯥꯒꯤ ꯄ꯭ꯔꯥꯝ ꯇꯥꯏꯝ ꯂꯩꯌꯦꯕ ꯍꯧꯖꯤꯛ ꯐꯥꯎ ꯃꯥ ꯑꯗꯨꯝ ꯐꯖꯔꯒ ꯂꯩꯕꯗꯣ ꯑꯗ ꯃꯥ ꯍꯧꯕ ꯀꯥꯟꯗꯁꯨ ꯑꯗꯨꯝ ꯃꯥꯒꯤ ꯄ꯭ꯔꯥꯏꯝ ꯇꯥꯏꯝ ꯑꯃꯗꯤ ꯂꯩꯕꯅꯤ ꯂꯣꯏꯅꯃꯛ ꯃꯥꯒꯤ ꯄ꯭ꯔꯥꯏꯝ ꯇꯥꯏꯝ ꯂꯩꯕꯒꯤ ꯑꯁꯤ ꯄꯣꯄꯨꯂꯔ ꯑꯣꯏꯕꯅꯦꯕ
ꯎꯝ
ꯂꯩꯇ꯭ꯔꯗꯤ ꯀꯃꯥꯏꯅꯕꯨꯛ ꯄꯨꯂꯞ ꯑꯣꯏꯗꯣꯏꯅꯣ ꯔꯣꯅꯗꯣꯜꯁꯨ ꯂꯩ ꯔꯣꯅꯗꯣꯜꯁꯨ ꯌꯥꯝ ꯀꯩꯅꯣ ꯇꯧꯋꯤ ꯍꯥꯏꯕ ꯅꯠꯇꯦ ꯑꯗꯨꯝ ꯌꯥ ꯑꯗꯨ ꯃꯥꯒꯤ ꯀ꯭ꯔꯥꯏꯝ ꯇꯥꯏꯝꯁꯨ ꯂꯩꯕꯅꯦ ꯑꯗꯨ ꯑꯣꯏꯔꯁꯨ ꯍꯥꯏꯗꯤ ꯍꯥꯏꯗꯦꯅ ꯒꯣꯠ ꯒꯣꯠ ꯍꯥꯏꯔ ꯑꯗꯨ ꯍꯥꯏꯕꯗꯤ ꯃꯦꯁꯤ ꯑꯗꯨꯝ ꯂꯩꯗꯅ
ꯑꯩꯅ ꯅꯣꯛꯅꯤꯡꯕꯁꯤꯗꯤ ꯐꯦꯟ ꯃꯔꯛꯇ ꯈꯛꯇꯅꯦꯕ ꯈꯠꯟꯅꯔꯤꯁꯦ ꯌꯥꯝꯅ
ꯎꯝ ꯃꯦꯁꯤꯕꯨꯗꯤ ꯇ꯭ꯔꯣꯐꯤꯁꯨ ꯌꯥꯝꯕꯅꯦ ꯇꯥꯏꯇꯥꯎꯁꯨ ꯌꯥꯝꯕꯅꯤ ꯒꯣꯜꯁꯨ ꯌꯥꯝꯕꯅꯤ ꯑꯦꯁꯁꯨ ꯌꯥꯝꯕꯅꯤ ꯑꯁ ꯂꯣꯏꯅꯃꯛꯅꯤꯗ ꯀꯝꯄꯦꯌꯔ ꯇꯧꯒꯗꯕ ꯃꯤ ꯂꯩꯇꯦꯗ ꯁꯤꯗ
ꯑꯗꯨꯗꯨꯅꯤ ꯅꯣꯏ ꯆꯥꯔꯖꯀꯨꯝꯕꯗꯤ ꯆꯠꯇ꯭ꯔꯣ
ꯑꯩꯏ ꯆꯠꯇꯤꯌꯦ
ꯎꯝ ꯆꯠꯁꯤꯔꯅ ꯈꯜꯕꯅꯤ ꯁꯪꯗꯔꯦꯅꯦꯍꯦ ꯀꯩꯅꯣ ꯇꯧꯔ ꯀꯥꯟꯗ
ꯎꯝ
ꯎꯝ ꯁꯪꯅꯗꯤ ꯉꯁꯤ ꯆꯠꯀꯦꯅ ꯇꯧꯕꯅꯦ ꯎꯄꯥꯏ ꯂꯩꯇꯦ
ꯎꯝ ꯆꯪꯉ ꯀꯥꯟꯗꯥ